ꯍꯜꯂꯣ ꯇꯥꯔꯕ ꯑꯁ ꯑꯩ ꯑꯗꯨꯝ ꯃꯥꯕꯨꯀꯤ ꯐꯣꯟ
ꯇꯥꯏꯗꯔꯦꯗ ꯃꯌꯦꯛ ꯈꯔ
ꯅꯥꯀꯣꯡꯒ ꯁꯦꯒꯥꯏꯒꯤ ꯇꯧꯋꯦ ꯍꯦ ꯁꯤꯗꯤ
ꯎꯝ꯫ ꯍꯧꯕꯩꯔ꯫
ꯀꯔꯤ꯫
ꯀꯩꯅꯣ꯫
ꯑꯦ ꯀꯩ ꯌꯥꯝ ꯎꯁꯤꯠꯇꯕꯒꯤ ꯃꯑꯣꯡ ꯅꯪ ꯍꯌꯦꯡ ꯇꯧꯔꯛꯑꯣ ꯊꯝꯃꯣ ꯑꯩ꯫ ꯇꯨꯝꯃꯗꯧꯔꯕꯅꯤ꯫
ꯊꯣꯛꯑꯣꯏꯗꯕ ꯇꯧꯔꯛꯀꯅꯣ ꯑꯩ ꯑꯃꯇ ꯉꯥꯏꯔꯅꯤ ꯑꯩ
ꯎꯝ ꯃꯁꯤꯒꯤ ꯑꯉꯥꯡ ꯁꯤꯗꯤ
ꯇꯧꯅꯣ ꯇꯣꯝꯕ꯫
ꯑꯥ ꯑꯩ ꯀꯣꯛꯄꯨ ꯉꯥꯎꯖꯩꯗ꯫ ꯍꯣ꯫ ꯍꯥ꯫
ꯅꯥꯎꯕ ꯇꯨꯝꯒꯕ꯭ꯔꯣ꯫
ꯑꯥꯎ꯫ ꯑꯃꯇ ꯉꯥꯏꯔꯦ ꯑꯍꯤꯡ ꯇꯨꯝꯕ ꯌꯥꯔꯔꯣꯏꯅ ꯀꯣꯛꯄꯨ ꯉꯥꯎꯔꯦꯕ꯫
ꯍꯥ꯫
ꯍꯧꯖꯤꯛꯀꯤ ꯐꯣꯟ ꯁꯦꯝꯕꯗ ꯑꯩꯁꯦ ꯐꯣꯟꯁꯤꯁꯨ ꯃꯩ ꯍꯧꯔꯦꯕ꯫ ꯁꯤꯁꯨ ꯌꯥꯎꯗꯕꯒ ꯉꯁꯥꯏꯒꯤ ꯃꯩ ꯂꯥꯛꯇꯕꯒꯤ ꯆꯥꯔꯁꯤ ꯇꯧꯕꯗ ꯐꯣꯜꯒꯁꯦ
ꯑꯩꯈꯣꯏꯃꯥ ꯁꯦ ꯉꯁꯤꯗꯤ ꯀꯩꯒꯤꯅꯣ ꯈꯪꯗꯦ ꯉꯟꯇꯥꯅ ꯇꯨꯝꯃꯤ
ꯍꯥ꯫
ꯑꯥꯈꯣꯏꯃꯥꯁꯦ ꯀꯩꯒꯤꯅꯣ ꯈꯪꯗꯦ ꯉꯥꯟꯇꯥꯅ ꯇꯨꯝꯒꯤꯕ
ꯐꯣꯟ ꯂꯥꯛꯑꯦ ꯍꯥꯏꯔꯝꯃ ꯀꯩꯗꯧ
ꯍꯥ꯫
ꯀꯩꯍꯥꯏꯅꯣ꯫
ꯑꯩꯈꯣꯏꯃꯥ ꯍꯥꯏꯕꯅꯦ ꯉꯁꯤꯗꯤ ꯉꯟꯇꯥꯅ ꯇꯨꯝꯒꯤ ꯍꯥꯏꯕ
ꯑꯣ ꯁꯦꯔꯩ ꯍꯨꯝ
ꯌꯦꯅꯈꯥꯗ ꯀꯣꯃ ꯇꯤꯟꯅꯤ ꯅꯤꯡꯝ ꯀꯣꯟꯃ ꯇꯋꯥ
ꯀꯩ ꯍꯥꯢꯅꯣ ꯍꯥ
ꯌꯦꯅꯈꯥꯗ ꯈꯣꯡꯗ ꯇꯤꯟꯒꯤ ꯃꯈꯣꯟꯕꯧ ꯇꯥꯑꯦꯕ ꯃꯕꯣꯛꯀꯤ ꯀꯩꯅꯣꯗꯣ
ꯎꯝ
ꯁꯥꯎ꯭ꯔꯗꯣ
ꯑꯁ ꯑꯃꯔ ꯅꯪꯑꯣꯟꯗꯅꯤ ꯀꯔꯤꯅꯣꯍꯦ
ꯆꯤ ꯆꯥꯛ ꯆꯤ ꯆꯥꯛ
ꯍꯨꯝ
ꯑꯩꯁꯦ ꯀꯥꯡꯅ ꯑꯣꯠꯂꯕ ꯃꯤꯁꯛ ꯑꯃꯅꯤ
ꯅꯨꯡꯉꯥꯏꯇꯦ ꯇꯧꯔꯤꯁꯦ ꯇꯤꯡ ꯇꯥꯡ ꯇꯤꯡ ꯇꯥꯡ ꯑꯅꯥ
ꯎꯝ
ꯑꯥ ꯑꯩ ꯅꯠꯇ꯭ꯔꯥ ꯑꯗꯨ ꯍꯥꯏꯔꯒ ꯀꯩꯅꯣꯝꯃ ꯑꯩ ꯉꯁꯥꯏ ꯀꯩꯅꯣ ꯑꯃ ꯊꯦꯡꯅꯔꯝꯕꯅꯤꯅꯦ ꯀꯩꯅ ꯍꯌꯦꯡꯒꯤ ꯍꯌꯦꯡꯒꯤ ꯑꯣꯏꯔꯣ ꯑꯅꯧ ꯑꯁ ꯅꯨꯡꯉꯥꯏꯅꯤꯍꯦ ꯃꯤ ꯑꯗꯨꯃꯥꯏꯅ ꯇꯧꯔ ꯍꯗꯅꯤ
ꯍꯣꯔꯦꯟ ꯄꯨꯡ ꯃꯉꯥ ꯑꯗꯨꯋꯥꯢ
ꯀꯩꯅꯣ ꯄꯨꯡ ꯑꯍꯨꯝ ꯑꯗꯨꯋꯥꯢꯗꯗꯤ ꯊꯧꯔꯝ ꯍꯧꯅꯤꯅ
ꯃꯇꯝ ꯆꯥꯅꯁꯨ ꯑꯩꯗꯤ ꯉꯔꯥꯡ ꯈꯣꯏꯗꯧ ꯌꯥꯝ ꯁꯧꯒꯠꯂꯤꯗ